ꯍꯜꯂꯣ ꯑ ꯇꯥꯕ꯭ꯔꯥ
ꯇꯥꯏ ꯍꯣꯏ
ꯑꯣ ꯀꯩꯗꯧꯔꯤꯅꯣ
ꯇꯨꯝꯅꯤꯡꯃꯟꯕꯒꯤ
ꯑꯣ
ꯇꯨꯝꯕꯗꯤ ꯌꯥꯗꯕ ꯑꯗꯣ ꯍꯤꯞꯄꯒ ꯂꯩꯕꯅꯦ ꯅꯨꯡꯗꯥꯡꯗꯣ ꯊꯦꯡꯅ ꯇꯨꯝꯃꯦ ꯑꯗꯨꯒ ꯑ ꯉꯟꯅ ꯍꯧꯒꯠꯂꯦ ꯃꯦꯠꯁ ꯌꯦꯡꯅꯤꯉꯥꯏ
ꯎꯝ ꯉꯔꯥꯡ ꯅꯨꯡꯗꯥꯡꯁꯨ ꯑꯗꯨꯝ ꯃꯦꯁꯤ ꯌꯦꯡꯕ꯭ꯔꯥ
ꯌꯦꯡꯗꯦꯗ ꯅꯨꯡꯗꯥꯡꯗꯤ ꯃꯦꯠꯁ ꯅꯠꯇꯦ ꯔꯤꯟꯁꯀꯨꯝꯕ ꯚꯤꯗꯤꯑꯣ ꯌꯦꯡꯕ
ꯌꯥꯝ ꯐꯩꯅ
ꯄꯨꯡ ꯑꯃ ꯑꯃꯗ ꯇꯨꯝꯃꯦ ꯑꯗꯨꯒ ꯃꯣꯔꯅꯤꯡ ꯃꯦꯠꯁ ꯌꯦꯡꯅꯤꯡꯉꯥꯏ ꯐꯥꯏꯚꯇ ꯑꯃꯨꯛ ꯍꯧꯒꯠꯂꯦ ꯃꯦꯠꯁꯇꯣ ꯐꯖꯗꯕꯩ ꯒꯤ ꯍꯥꯞ ꯐꯥꯎ ꯌꯦꯡꯉꯒ ꯑꯃꯨꯛ
ꯅꯪꯗꯤ ꯅꯩꯔꯦꯍꯦ
ꯆ ꯆ꯭ꯔꯁꯇꯣ ꯎꯏ ꯎꯏꯔꯒ ꯂꯥꯛꯄꯅꯦ
ꯑꯦꯆꯦ ꯉꯔꯥꯡ ꯅꯨꯡꯗꯥꯡꯅꯦ ꯊꯦꯡꯅ ꯇꯨꯝꯃꯦꯕ ꯑꯗꯨꯒ ꯃꯦꯠꯁꯇꯨ ꯌꯦꯡꯕ ꯑꯁ ꯉꯁꯥꯏ ꯑꯃꯨꯛ ꯇꯨꯝꯃꯦ ꯑꯗꯨꯒ ꯍꯧꯒꯠꯂꯦ
ꯀꯅꯥ ꯀꯅꯥꯔꯥ ꯅꯨꯡꯗꯥꯡꯗꯣ
ꯅꯨꯡꯗꯥꯡꯗꯤ ꯑꯩ ꯑ ꯃꯦꯠꯁ ꯌꯦꯡꯗꯦꯗ ꯀꯣꯜ ꯇꯧꯔꯒ ꯈꯔ ꯚꯤꯗꯤꯌꯣ ꯌꯦꯡꯂꯒ ꯑꯗꯨꯝ
ꯑꯣ ꯃꯣꯔꯅꯤꯡꯗꯤ ꯌꯦꯡꯕ꯭ꯔꯥ
ꯑꯧ ꯃꯣꯔꯅꯤꯡꯁꯨ ꯌꯦꯡꯉꯦ ꯑꯥꯔꯖꯦꯟꯇꯤꯅꯥꯒ ꯑꯗꯨ
ꯑꯣ ꯑꯣ ꯑꯔꯖꯦꯟꯇꯤꯅꯥ ꯒꯣꯜ ꯑꯍꯨꯝꯂꯥ ꯆꯟꯕꯗꯣ ꯌꯦꯡꯗꯦꯗ ꯑꯩꯗꯤ ꯑꯥꯔꯖꯦꯟꯇꯤꯅ ꯍꯥꯏꯗꯤ ꯆꯥꯔꯖ ꯆꯠꯄꯅꯤꯅꯀꯣ
ꯁꯤꯅ ꯇꯥꯛꯄꯗꯤ ꯅꯪ ꯆ꯭ꯔꯖ ꯆꯠꯇ꯭ꯔꯦ
ꯑꯣ ꯆꯠꯇ꯭ꯔꯦ ꯆꯠꯀꯦ ꯇꯧꯔꯝꯕꯅꯦ ꯆꯠꯇ꯭ꯔꯦ ꯑꯁ ꯑꯩ ꯀꯥꯔꯔꯣꯏꯅꯤꯅꯦ ꯃꯊꯛ ꯀꯥꯕ ꯐꯪꯉꯔꯣꯏꯅꯦ
ꯍꯣꯏ
ꯁꯤꯅ ꯇꯥꯛꯄꯗꯤ ꯅꯪꯁꯦ ꯑꯥꯔꯖꯦꯟꯇꯤꯅꯥ ꯐꯦꯟ ꯃꯥꯟꯂꯦꯀꯣ
ꯑ ꯑꯩꯗꯤ ꯔꯣꯅꯥꯜꯗꯣꯒꯤꯁꯨ ꯃꯦꯁꯤꯒꯤꯁꯨ ꯂꯣꯏꯅ ꯃꯛꯅꯤꯗ
ꯎꯝ ꯑꯗꯨꯕꯨ ꯑꯩꯅꯗꯤ ꯔꯣꯅꯦꯜꯗꯣꯕ ꯈꯔ ꯍꯦꯟꯅ ꯁꯞꯄꯣꯔꯠ ꯇꯧꯕ
ꯑꯗꯨ ꯑꯣꯏꯔꯁꯨ ꯃꯥꯗꯤ ꯍꯟꯗꯛ ꯃꯥꯁꯤ ꯌꯥꯗꯦꯅꯦ
ꯑꯣ ꯑꯁ ꯅꯨꯡ ꯃꯣꯔꯅꯤꯡꯒꯤ ꯑꯗꯨꯁꯨ ꯆꯟꯒꯦ ꯆꯟꯒꯦ ꯇꯧꯔꯒ ꯁꯨꯡꯆꯟ ꯆꯟꯗꯦ
ꯄꯡꯕꯩꯔꯥ ꯃꯥꯒꯤ ꯀꯔꯤ ꯍꯥꯏꯁꯤꯔ ꯇꯦꯟꯁꯟ ꯂꯩꯕꯩꯔꯥ ꯈꯪꯗꯦꯅꯦ
ꯇꯝ ꯍꯥꯏꯗꯤ ꯃꯣꯏ ꯐꯖꯅ ꯁꯥꯟꯅꯕ ꯃꯇꯝ ꯂꯩꯌꯦ ꯑꯗꯣ ꯍꯟꯗꯛꯇꯤ ꯑꯥ ꯀꯨꯏꯁꯨ ꯀꯨꯏꯔꯛꯈ꯭ꯔꯦꯅ ꯇꯔ ꯑꯅꯧ ꯑꯅꯧꯕ ꯍꯩꯕꯁꯤꯡꯁꯨ ꯊꯣꯛꯂꯛꯈ꯭ꯔꯦ ꯃꯣꯏꯗꯤ ꯂꯤꯈ꯭ꯔꯦꯗ ꯍꯧꯖꯤꯛꯇꯤ
ꯍꯣꯔꯦꯟ ꯌꯦꯡꯒꯗ꯭ꯔꯥ ꯅꯪꯕꯨ ꯍꯣꯔꯦꯟ ꯀꯩ ꯀꯩ ꯂꯩꯒꯦ
ꯈꯪꯗꯦ ꯑꯩꯗꯤ ꯑꯥꯔꯖꯦꯟꯇꯤꯅꯥꯒ ꯄꯣꯔꯇꯨꯒꯜꯒꯤ ꯈꯛꯇꯅ ꯌꯦꯡꯅꯤꯡꯕ ꯑꯇꯩ ꯕ꯭ꯔꯥꯖꯤꯜꯁꯨ ꯌꯦꯡꯅꯤꯡꯉꯤ ꯕ꯭ꯔꯥꯖꯤꯜ ꯇ ꯏꯪꯂꯦꯟ ꯐ꯭ꯔꯥꯟꯁ ꯑꯁꯤ ꯌꯦꯡꯅꯤꯡꯉꯤ
ꯌꯦꯡꯉꯣ ꯌꯦꯡꯉꯣ ꯌꯦꯒꯗꯕꯅꯦ ꯐꯥꯏꯅꯦꯜꯗ ꯑꯣꯏꯅ ꯌꯦꯡꯈ꯭ꯔꯁꯤꯔ ꯈꯪꯗꯦꯅꯦ
ꯐꯨꯜ ꯌꯦꯡꯕ ꯉꯝꯗꯕꯀꯣ ꯑꯩꯗꯤ ꯍꯥꯏꯗꯤ ꯃꯦꯠꯁꯇꯣ ꯈꯔ ꯕꯣꯔꯤꯡ ꯆꯨꯔꯛꯈ꯭ꯔꯗꯤ ꯑꯩꯗꯣ ꯌꯦꯡꯅꯤꯡꯗ꯭ꯔꯕ ꯑꯍꯝ
ꯀꯩ ꯏꯟꯁꯥꯡꯗꯤ ꯆꯥꯔꯒꯦ
ꯑꯁꯤꯁꯦ ꯅꯨꯡꯗꯥꯡꯒꯤ ꯑꯣꯛꯁꯥ ꯊꯣꯡꯕ ꯂꯦꯝꯕ
ꯑꯗꯣ ꯆꯥꯏꯑꯦ ꯆꯝꯐꯨꯠ ꯇꯣꯔꯕꯣꯠ ꯆꯝꯐꯨꯠ
ꯎꯝ ꯅꯣꯏꯗꯤ ꯍꯦꯟꯖꯥꯡ ꯌꯥꯝ ꯍꯥꯎꯅ ꯆꯥꯏꯅ
ꯎꯝ ꯅꯣꯏꯗꯤ
ꯏꯁ ꯑꯩꯈꯣꯏꯗꯤ ꯏꯟꯁꯥꯡ ꯍꯥꯎꯗꯕ ꯉꯥꯛꯇ
ꯃꯊꯟꯇ ꯂꯩꯕ꯭ꯔꯥ
ꯑꯥꯎ ꯏꯊꯟꯇ ꯑꯩ ꯏꯃꯥꯒ ꯂꯩꯌꯦ ꯏꯆꯦꯒ
ꯑꯣ
ꯀꯥ ꯑꯃꯗ ꯂꯩꯕ ꯑꯩꯅ
ꯑꯣ ꯑꯣ
ꯃꯣꯏꯁꯦ ꯌꯥꯝ ꯂꯥꯡꯉꯦꯕ
ꯑꯗꯨꯗꯤ ꯅꯪ ꯌꯨꯝꯗ ꯂꯩꯕ꯭ꯔꯥ
ꯑꯥꯎ
ꯑꯣ
ꯑꯗꯨꯏꯅꯦ
ꯃꯣꯏꯗꯤ ꯈꯪꯗꯕꯅꯤꯅꯀꯣ ꯄꯪꯉꯥꯡ ꯂꯥꯡꯕ
ꯎꯝ ꯑꯁꯤꯅ ꯊꯋꯥꯏ ꯌꯥꯎꯅ ꯇꯧꯔꯤꯕ
ꯑ ꯈꯔ ꯂꯩꯔꯗꯤ ꯑꯃꯨꯛ ꯃꯤ ꯋꯥꯟ ꯕꯥꯏ ꯋꯥꯟ ꯆꯪꯉꯛꯑꯒ ꯈꯣꯡꯕ ꯍꯧꯔꯅꯤ ꯃꯣꯏ ꯃꯣꯏꯗꯤ ꯒ꯭ꯌꯥꯟ ꯇꯥꯗꯕꯅꯤꯀꯣ ꯍꯥꯏꯔꯁꯨ
ꯑ ꯃꯣꯏꯁꯨ ꯒ꯭ꯌꯥꯟ ꯇꯥꯔꯔꯣꯏꯅꯦ
ꯎꯝ ꯑꯩꯁꯨ ꯑꯪꯀꯜꯒꯤ ꯌꯨꯝꯗ ꯂꯩꯕꯅꯦꯕ
ꯎꯝ
ꯍꯟꯗꯛ ꯁꯨꯇꯤ ꯊꯣꯛꯂꯛꯄ ꯑꯗꯨ
ꯏꯁꯤ ꯍꯥꯏꯁꯤꯔꯥ ꯅꯪꯁꯦ ꯆꯍꯤꯗꯤ ꯀꯌꯥ ꯁꯨꯔꯦ
ꯑꯩ ꯇ꯭ꯋꯦꯟꯇꯤ ꯇꯨ
ꯑꯠꯆꯥ ꯑꯩꯉꯣꯟꯗꯒꯤ ꯊꯤ ꯍꯜꯂꯦꯗꯅ ꯑꯁꯤꯗꯤ
ꯍꯝ ꯑꯣꯏ ꯑꯣꯏꯔꯝꯕ ꯌꯥꯏ
ꯑꯣꯏꯔꯃꯦ ꯀꯩꯅꯣ ꯑꯣꯏꯔꯝꯕꯥ ꯌꯥꯏ
ꯑ ꯍ ꯍꯣꯏ ꯅꯆꯦꯅꯤ ꯅꯆꯦ
ꯍ
ꯇ꯭ꯋꯦꯟꯇꯤ ꯇꯨ ꯁꯨꯔꯦ
ꯎꯝ ꯃꯁꯛꯁꯨ ꯈꯪꯗꯕ ꯃꯤꯡꯁꯨ ꯈꯪꯗꯕ ꯏꯆꯦꯅꯤ ꯅꯪꯁꯦ
ꯑꯣ
ꯍꯌꯦꯡꯗꯤ ꯀꯥꯏ ꯆꯠꯕꯤꯔꯑꯣ
ꯍꯌꯦꯡ ꯍꯌꯦꯡꯗꯤ ꯂꯩꯒꯅꯤꯗꯣ ꯍꯪꯆꯤꯠ ꯑꯩ ꯍꯣꯁꯇꯦꯜ ꯆ ꯐꯥꯅꯤꯕꯥ
ꯑꯣ
ꯎ
ꯁ꯭ꯀꯨꯜ ꯀꯥꯏꯔꯣ
ꯍꯥ ꯍꯥ ꯋꯔꯗꯦꯟ ꯑꯣꯏꯕꯥ ꯕꯣꯔꯗꯤꯡꯗꯥ
ꯅꯪꯅꯥ ꯋꯥꯔꯗꯦꯟ
ꯎꯝ
ꯁꯥꯁ
ꯀꯣꯂꯦꯖꯁꯨ ꯀꯥꯔꯒ ꯑꯗꯨꯝ ꯇꯧꯕꯗꯣ ꯑꯩ ꯀꯣꯂꯦꯖ ꯁꯤ ꯂꯥꯁ ꯌꯔꯗ ꯂꯣꯏꯔꯦꯕ ꯑꯗꯣ ꯋꯥꯔꯗꯦꯟꯗꯣ ꯇꯣꯛꯈ꯭ꯔꯒꯦ ꯍꯥꯏꯔꯒ ꯃꯣꯏ ꯄ꯭ꯔꯤꯟꯁꯤꯄꯜ ꯍꯣꯏꯅ ꯇꯣꯛꯍꯟꯗꯕꯥ ꯑꯗꯣ ꯗꯤꯁ ꯌꯌꯥꯔꯗꯤ ꯂꯥꯁ ꯑꯣꯏꯅ ꯇꯧꯈ꯭ꯔꯒꯦ ꯍꯥꯏꯅ ꯇꯧꯕꯅꯤꯅ ꯂꯥꯁ ꯅꯦꯛꯁ ꯏꯌꯔꯗꯤ ꯆꯠ ꯈ꯭ꯔꯅꯤ
ꯆꯩ ꯄꯥꯏꯔꯒꯗꯣ ꯁꯇꯨꯗꯦꯟꯕꯨ ꯌꯦꯌꯨ ꯀꯣ
ꯑ ꯇꯧꯕꯅꯤꯍꯦ ꯑꯗꯨꯗꯤ
ꯇꯧꯍꯦ ꯅꯪꯕꯨ ꯐꯠꯇꯦ ꯍꯥꯏꯅꯤꯡꯉꯥꯏ ꯑꯗꯨꯝ ꯃꯤꯁꯇꯨꯗꯤ ꯑꯗꯨꯝ ꯃꯤꯁꯤꯗ ꯀꯤꯌꯦ ꯑꯛꯁ ꯌꯥꯝ ꯁꯥꯠ
ꯑꯗꯨꯅꯦ ꯑꯗꯨꯅꯦ
ꯑꯩꯈꯣꯏꯁꯨ ꯑꯗꯨꯒꯨꯝꯕꯗꯤ ꯊꯦꯡꯅꯈ꯭ꯔꯕꯅꯦꯕ
ꯏꯁꯇ꯭ꯔꯤꯛ ꯑꯣꯏꯕꯒꯤ
ꯎꯝ ꯇꯧꯒꯗꯕꯅꯤ
ꯑꯗꯨꯕꯨ ꯃꯄꯥꯟꯗꯗꯤ ꯄꯨꯔꯥ ꯐ꯭ꯔꯦꯟꯒꯨꯝꯅ ꯑꯣꯏꯅꯦ ꯇꯤꯅꯕꯀꯣ ꯑꯗꯨꯕꯨ ꯑꯩꯅ ꯁꯥꯎꯕ ꯃꯇꯝꯒꯨꯝꯕ ꯃꯣꯏꯅ ꯗ꯭ꯌꯨꯇꯤ ꯐꯣꯂꯣ ꯇꯧꯗ꯭ꯔꯗꯤ ꯎꯝ ꯑꯗꯨꯗꯅꯤ
ꯑꯗꯨ ꯑꯗꯨꯅꯦ ꯄꯨꯨꯅꯤꯡꯉꯦ
ꯅꯪ ꯃꯤꯒꯤꯌꯥꯗꯤ ꯄꯨꯔꯦ ꯑꯗꯨꯗꯤ
ꯍꯥꯥ
ꯌꯥꯝꯃꯝꯒꯅꯤꯗ
ꯀꯔꯤꯔꯥ
ꯋꯥꯔꯗꯦꯟ ꯑꯣꯏꯕꯅꯤꯅ ꯃꯤ ꯀꯌꯥꯗꯤ ꯄꯨꯔꯦ
ꯑ ꯑꯩꯒꯤ ꯏꯁꯇꯨꯗꯦꯟ ꯌꯥꯝꯗꯤ ꯌꯥꯝꯗꯦꯗ ꯃꯤ ꯇ꯭ꯋꯦꯟꯇꯤꯒꯨꯝꯕ ꯈꯛꯇꯅꯦ ꯑꯗꯨꯒ ꯃꯔꯛ ꯃꯔꯛꯁꯦ ꯑꯩ ꯁꯞꯁꯇꯤꯇ꯭ꯌꯨꯠ ꯀ꯭ꯂꯥꯁꯇꯁꯨ ꯆꯠꯂꯦꯕ
ꯃꯤ ꯇ꯭ꯋꯦꯟꯇꯤ ꯑꯩ ꯑꯩꯅ ꯍꯥꯏꯕꯗꯤꯀꯣ ꯑꯗꯨꯗꯤ ꯄꯨꯟ ꯏꯁꯇꯨꯗꯦꯟ ꯄꯨꯝꯅ ꯀꯌꯥ ꯇꯥꯔꯦ ꯌꯥꯎ ꯍꯥꯏꯒꯅꯤ
ꯁ꯭ꯀꯨꯜꯒꯤꯔ ꯕꯣꯔꯗꯤꯡꯒꯤꯔ
ꯁ꯭ꯀꯨꯜꯒꯤꯁꯨ ꯕꯣꯔꯗꯤꯡ ꯑꯦ ꯕꯣꯔꯗꯤꯡ ꯏꯁꯇꯨꯗꯦꯟꯗꯣ ꯏꯁꯇꯨꯗꯦꯟꯁꯤꯡꯗ ꯁ꯭ꯀꯨꯜꯒꯤ
ꯎꯝ ꯁ꯭ꯀꯨꯜꯒꯤꯁꯦ ꯇꯨ ꯍꯟꯗ꯭ꯔꯦꯠ ꯁꯝꯊꯤꯡ ꯈꯛꯇꯅꯦ
ꯑꯣ ꯁꯀꯨꯜ ꯄꯤꯛꯄꯩ ꯑꯣꯏꯔꯝꯅꯤ ꯑꯗꯨꯗꯤ
ꯍꯟꯗꯛꯒꯤꯀꯣ
ꯎꯝ
ꯇ꯭ꯔꯥꯏꯚꯦꯜꯁꯤꯡꯗꯣ ꯂꯣꯏꯅ ꯆꯠꯈ꯭ꯔꯕ ꯑꯩ ꯂꯩꯕꯁ ꯁꯀꯨꯜꯗꯣ ꯑ ꯇ꯭ꯔꯥꯏꯕꯦꯜꯁꯤꯡ ꯌꯥꯝꯕꯅꯦꯕ
ꯎꯝ
ꯍꯥꯏꯗꯣꯁꯦ ꯄ꯭ꯔꯣꯕ꯭ꯂꯦꯝꯅꯗꯤ ꯂꯣꯏ ꯆꯠꯈ꯭ꯔꯦ ꯁ꯭ꯀꯨꯜ ꯍꯣꯡꯈ꯭ꯔꯦꯕ ꯃꯣꯏꯁꯨ
ꯑꯁꯇꯨꯗꯦꯟ ꯌꯥꯝꯗꯕꯅꯤꯅ ꯐꯕꯅꯤꯗ ꯑꯣꯖꯥꯁꯤꯡꯒꯤꯗꯤ
ꯎꯝ ꯍꯣꯏ ꯅꯨꯡꯉꯥꯏꯌꯦ ꯑꯗꯨꯒ ꯏꯁꯇꯨꯗꯦꯟꯒꯤꯁꯨ ꯐꯩꯌꯦꯗ ꯍꯥꯏꯗꯤ ꯐꯖꯅ ꯇꯥꯛꯄ ꯉꯝꯃꯤꯅ ꯏꯁꯇꯨꯗꯦꯟꯗꯁꯨ ꯑꯣꯖꯥꯅ
ꯍꯥꯏꯗꯤ ꯑꯗꯨꯒꯨꯝꯕ ꯄꯥꯝꯗꯕ
ꯑꯗꯨꯕꯨ ꯄ꯭ꯔꯤꯟꯁꯤꯄꯜ ꯍꯣꯏ ꯁ꯭ꯀꯨꯜ ꯍꯣꯏꯒꯤꯁꯨ ꯃꯣꯏꯒꯤꯗꯤ ꯄ꯭ꯔꯣꯐꯤꯠ ꯌꯥ ꯂꯩꯇ꯭ꯔꯦꯅ ꯏꯁꯇꯨꯗꯦꯟ ꯌꯥꯝꯗ꯭ꯔꯗꯤ
ꯃꯀꯣꯛ ꯁꯥꯔꯕ ꯑꯣꯏꯌꯦ
ꯀꯣꯏꯕ ꯆꯠꯂꯣꯏꯗ꯭ꯔꯣ ꯉꯁꯤ ꯁꯟꯗꯦꯅꯤꯅ ꯀꯣꯏꯕ ꯆꯠ ꯆꯛ
ꯑ ꯉꯔꯥꯡꯗꯣ ꯆꯠꯈ꯭ꯔꯦ ꯑꯩꯈꯣꯏ
ꯑꯣ
ꯉꯁꯥꯏ ꯑꯩ ꯍꯦꯛ ꯑ ꯒ꯭ꯔꯨꯞꯇ ꯇꯦꯛꯁ ꯊꯥꯕ ꯅꯨꯄꯤꯗꯣ ꯑꯗꯣ ꯑꯩꯈꯣꯏ ꯑꯗꯨꯝ ꯆꯠꯄꯅꯦꯕ ꯉꯔꯥꯡꯁꯨ ꯆꯠꯂꯦ ꯃꯣꯏꯅ ꯀꯧꯕꯒꯤ
ꯆꯠꯀꯗꯕꯅꯤ
ꯆꯠꯄꯒ ꯍꯣꯁꯇꯦꯜ ꯆꯠꯈ꯭ꯔꯗꯤ ꯑꯁ ꯖꯦꯜꯗ ꯂꯩꯕꯒ ꯆꯞ ꯃꯥꯟꯅꯕꯅꯦ
ꯎꯝ
ꯊꯣꯛꯄ ꯐꯪꯗ꯭ꯔꯦ ꯑꯗꯨꯒꯤ ꯍꯟꯗꯛ ꯑ ꯁꯨꯇꯤ ꯊꯣꯛꯂꯛꯄꯁꯨ ꯁꯝꯃꯔ ꯚꯦꯛ ꯀꯦꯁꯟꯅꯦꯕ ꯉꯔꯥꯡꯉꯔꯥ ꯑꯣꯏꯔꯗꯤ ꯑꯅꯤ ꯑꯅꯤꯔꯛ ꯁꯨꯔꯦ ꯀꯣꯏꯕ ꯆꯠꯄ ꯑꯃꯅ ꯀꯦꯐꯦꯗ ꯍꯣꯏ ꯑꯍꯪꯆꯤꯠ ꯆꯪꯈ꯭ꯔꯅꯤ ꯑꯩꯁꯨ
ꯗꯦꯠ ꯊꯥꯔꯇꯤ ꯐꯥꯎꯅꯦꯕ
ꯑꯣ
ꯑꯗꯨꯅꯦ ꯉꯁꯤ ꯇꯣꯏꯟꯇꯤ ꯑꯦꯠ
ꯇꯣꯏꯟꯇꯤ ꯑꯦꯠ
ꯍꯣꯏ ꯖꯦꯜꯗ ꯆꯪꯈ꯭ꯔꯅꯤꯌꯦ
ꯖꯦꯜꯗꯥ
ꯑ ꯍꯋꯥꯏ ꯆꯥꯕ ꯍꯧꯔꯅꯤ
ꯅꯪꯗꯤ ꯋꯥꯔꯗꯦꯟꯅꯤꯅ ꯆꯥ ꯆꯅꯤꯡꯅꯤꯡꯕ ꯆꯥꯕ ꯌꯥꯗ꯭ꯔꯣ
ꯌꯥꯏꯌꯦ ꯑꯗꯨ ꯑꯣꯏꯔꯁꯨ ꯑꯩꯁꯨ ꯑꯗꯨꯝ ꯆꯥꯛ ꯏꯟꯁꯥꯡ ꯐꯠ ꯑ ꯌꯥꯝ ꯆꯥꯅꯤꯡꯗꯕꯀꯣ ꯂꯩꯕ ꯗꯣ ꯑꯗꯨꯝ ꯆꯥꯔꯗꯤ ꯂꯣꯏꯔꯦ ꯍꯥꯏꯕ ꯇꯥꯏꯞꯇꯣ ꯇꯧꯋꯦꯕ ꯑꯩꯁꯨ ꯍꯥꯏꯗꯤ ꯍꯥꯎꯕ ꯊꯣꯡꯉꯒ ꯆꯥꯅꯤꯡꯕꯒꯨꯝꯕꯗꯣ ꯂꯩꯇꯦꯕ ꯑꯩꯉꯣꯟꯗ
ꯑꯗꯨꯅ ꯐꯩꯅ
ꯀꯨꯀꯥꯕ꯭ꯔꯥ
ꯂꯦꯚꯦꯟ ꯀꯥꯒꯦ ꯇꯧꯕꯅꯤ ꯀꯥꯗ꯭ꯔꯤ ꯍꯧꯖꯤꯛ
ꯑꯣ ꯑꯉꯥꯡ ꯑꯣꯏꯔꯤꯅ ꯑꯗꯨꯗꯤ
ꯑꯧ
ꯂꯣꯏꯔꯦꯍꯦ ꯑꯉꯥꯡ ꯑꯣꯏꯔꯒ ꯐꯣꯟ ꯉꯟꯅ ꯄꯥꯏꯌꯦꯅꯦ
ꯑꯩꯁ ꯇꯦ ꯂꯣꯏꯔꯗꯤ ꯌꯥꯔꯦꯗꯅ
ꯑꯩꯈꯣꯏꯗꯤ ꯏꯂꯦꯚꯦꯜꯗꯒꯤ ꯄꯥꯏꯕꯅꯦ ꯑꯗꯨꯁꯨ ꯑꯥ ꯀꯩꯅꯣ ꯀꯣꯔꯣꯅꯥꯗꯒꯤ ꯄꯥꯏꯕꯅꯦ ꯄꯥꯏꯕ ꯌꯥꯗꯕꯒꯤ ꯑꯣꯟꯂꯥꯏꯟ ꯀ꯭ꯂꯥꯁꯀꯤ
ꯑꯦꯁ ꯀ꯭ꯂꯥꯁꯁꯦ ꯕꯤ ꯑꯦ ꯂꯣꯏꯕꯠ ꯕꯤ ꯑꯦ ꯂꯣꯏꯔꯝꯕꯁꯨ ꯌꯥꯏꯅꯦ ꯑꯩꯗꯤ
ꯁ꯭ꯀꯜꯗ ꯔꯤꯄꯤꯠ ꯇꯧꯋꯦ
ꯑꯣ ꯑꯗꯨꯗꯤ ꯅꯪꯁꯦ ꯌꯥꯝꯅ ꯑꯣꯕꯤꯗꯤꯌꯦꯟ ꯑꯣꯏꯔꯝꯒꯅꯦꯕꯨ
ꯑꯣꯏꯗꯦꯗ
ꯆꯍꯤꯗꯤ ꯇꯣꯏꯟꯇꯤ ꯆꯪꯉꯅꯤ ꯑꯗꯨ ꯑꯣꯏꯔꯁꯨ ꯑꯁ ꯌꯥꯗꯣꯏꯅꯦ ꯀ꯭ꯂꯥꯁꯇꯤ ꯀ꯭ꯂꯥꯁꯇꯤ ꯂꯩꯇ꯭ꯔꯦꯕ
ꯑꯗꯨꯗꯤ ꯅꯪꯁꯤ ꯏꯅꯥꯎꯄꯥ ꯍꯣꯏꯒꯤ ꯕꯦꯠꯁ ꯑꯣꯏꯔꯝꯒꯅꯤ
ꯆꯍꯤ ꯀꯌꯥ
ꯇꯣꯏꯟꯇꯤ ꯁꯨꯗ꯭ꯔꯤ ꯃꯥꯁꯨ ꯅꯥꯏꯟꯇꯤꯟ ꯑꯣꯏꯔꯝꯒꯅꯤ ꯍꯟꯗꯛ ꯑꯦꯄ꯭ꯔꯤꯜꯗꯨꯗ
ꯌꯥꯏꯌꯦ ꯑꯍꯟ ꯑꯣꯏꯅꯤꯡꯗꯦꯗ ꯑꯉꯥꯡꯒ ꯑꯣꯏꯕꯅ ꯐꯔꯦ
ꯕꯦꯂꯤꯗ ꯀꯥꯕ꯭ꯔꯥ ꯆꯤꯡꯗ ꯀꯥꯕ꯭ꯔꯥ
ꯆꯤꯡꯗ ꯀꯥꯒꯦ ꯇꯧꯕ ꯑꯗꯣ ꯑꯥ ꯀꯥꯎ ꯁꯤꯜꯗꯃꯨꯛ ꯏꯂꯤꯖꯤꯕꯜ ꯍꯥꯏꯕ꯭ꯔꯥ ꯆꯦ ꯆꯥꯡ ꯑꯃ ꯂꯩꯗꯅ ꯑꯗꯨ ꯂꯧꯇ‌ꯣꯛꯇ꯭ꯔꯤꯕ
ꯎꯝ
ꯆꯠꯂꯅꯤ
ꯎꯝ ꯉꯟꯅ ꯇꯣꯛꯊꯣꯛꯑꯣ ꯁ꯭ꯀꯨꯜꯒꯤꯗꯤ ꯄꯦꯟꯅꯤꯡꯅ ꯊꯝꯕꯗ‌ꯣ ꯑꯩꯁꯨ ꯀꯣꯜꯂꯦ ꯁ‌ꯑꯃꯨꯛ ꯀꯨꯝꯅꯤꯉꯥꯏ ꯂꯩꯌ‌ꯦ
ꯇ꯭ꯋ‌ꯦꯜꯞ ꯄꯨ ꯂ‌ꯣꯏꯔꯗꯤ ꯌꯥꯔꯦꯗ ꯑꯗꯨ
ꯑꯩꯅ ꯃꯥꯔꯛꯁꯤꯠ ꯑꯦꯛꯆꯦꯟꯖ ꯇꯧꯅꯤꯡꯉꯥꯏ ꯂꯩꯕ ꯑꯩꯒꯤ ꯒ꯭ꯔꯦꯖꯨꯋꯦꯁꯟꯒꯤꯗꯣ ꯃꯥꯔꯛꯁꯤꯠ ꯑꯦꯛꯆꯦꯟꯖ ꯇꯧꯅꯤꯉꯥꯏ ꯂꯩꯕ ꯑꯗꯨꯒꯤ
ꯌꯥꯝ ꯐꯩꯅꯥ
ꯑ ꯅꯠꯇꯤꯗ ꯑꯥ ꯋꯥꯏꯌ‌ꯦ ꯀꯣꯂꯦꯖ ꯆꯠꯄꯁꯨ ꯄꯩꯁꯥꯁꯨ ꯆꯪꯉꯦ ꯃꯇꯝꯁꯨ ꯃꯥꯡ ꯉ‌ꯦ ꯋꯥꯁꯨ ꯋꯥꯏꯌꯦ ꯂꯥꯛꯑꯒ ꯀꯥꯎꯟꯇꯔꯗ ꯂꯩꯕꯁꯤꯡꯗꯨꯁꯨ ꯄꯨꯔꯥ ꯗꯦꯝ ꯀꯤꯌꯔꯅꯤ ꯗꯣ ꯃꯤ ꯐꯕꯁꯨ ꯂꯩꯌꯦ ꯍ ꯑꯥ ꯃꯔꯛ ꯃꯔꯛꯇ ꯈꯠꯅꯕꯅꯦ
ꯀꯅꯥꯒ ꯅꯪꯒ
ꯑꯩꯗꯤ ꯅꯠꯇꯦ ꯑꯩꯒꯤ ꯏꯃꯥꯟꯅꯕꯤ ꯉꯁꯥꯏ ꯍꯥꯏꯕꯗꯣ ꯑꯦꯌꯣ